ꯍꯜꯂꯣ
ꯑꯣꯜ ꯑꯃꯈꯛꯇꯪꯗꯤꯉꯥꯏ
ꯇꯥꯔꯔꯕꯣ
ꯇꯥꯔꯔꯕꯣ
ꯇꯥꯔꯦ ꯇꯥꯔꯦ ꯇꯔꯥ ꯣꯏꯒꯤ ꯈꯪꯖ
ꯇꯥꯔꯦ ꯇꯥꯔꯦ
ꯎꯝ ꯑꯩꯗꯤꯅꯦ ꯇꯠꯀꯗ꯭ꯔꯅ ꯍꯧꯖꯤꯛꯀꯤ ꯅꯪꯒ ꯀꯣꯜ ꯊꯝꯈꯤꯕꯗꯣ
ꯑꯥ
ꯑꯗ ꯑꯩꯒꯤꯗꯤ ꯊꯣꯛꯂꯛꯇꯦ ꯊꯣꯛꯂꯛꯇꯦꯗꯤ ꯃꯣꯏꯒꯤ ꯁꯝꯃꯤꯠ ꯇꯧꯐꯝꯗꯣ
ꯊꯣꯛꯇ꯭ꯔꯕꯅꯦ ꯍꯧꯖꯤꯛꯇꯤꯗꯨꯗꯣ
ꯊꯣꯛꯇ꯭ꯔꯦ
ꯑꯥ ꯊꯣꯛꯇ꯭ꯔꯕꯅꯤ ꯑꯗꯨꯝ ꯅꯝꯕꯔꯗꯣꯝ ꯌꯦꯠꯂꯒꯅꯦ ꯑꯗꯨꯝ ꯇꯧꯕ ꯌꯥꯔꯕꯅꯤꯅ ꯀꯩꯅꯣ ꯊꯣꯛꯇ꯭ꯔꯕꯅꯤ
ꯑꯣ ꯑꯗꯨꯒꯤ ꯑꯣꯏ ꯃꯥꯜꯂꯦ ꯑꯩꯉꯣꯟꯗ ꯎꯅꯨꯡ ꯂꯩꯊꯣꯛꯈ꯭ꯔꯦꯕ ꯑꯗꯩ ꯅꯦꯠꯇꯨꯁꯨ ꯅꯪ ꯍꯦꯛ ꯊꯝꯈꯤꯕꯒ ꯅꯦꯠꯇꯣ ꯑꯅꯤꯈꯛꯇ ꯀꯥꯈ꯭ꯔꯦꯕ
ꯑꯩ ꯏ ꯌꯥꯝꯅꯅꯨꯡꯉꯆꯗꯤ
ꯈꯝꯖꯤꯌꯦ ꯑꯩꯒꯤꯁꯦ ꯃꯌꯥꯝꯒ ꯃꯩ ꯈꯦꯠ ꯈꯦꯠꯅꯩꯗ
ꯆꯗ
ꯑꯥ
ꯅꯪꯅ ꯀ꯭ꯂꯥꯁ ꯌꯥꯎꯕꯗꯣ
ꯎꯝ
ꯑꯗꯨꯗꯗꯤ ꯀꯩꯁꯨꯝ ꯇꯧꯗꯕ꯭ꯔꯕ
ꯑꯗꯨꯗꯗꯤ ꯋꯥꯏꯐꯥꯏ ꯇꯧꯔꯤꯅꯦ ꯃꯈꯣꯡꯗ ꯐꯝꯃꯒ
ꯀꯅꯥꯒꯦ
ꯃꯈꯣꯡꯗꯩ ꯐꯝꯃꯒꯗꯤ ꯑꯩꯈꯣꯏ ꯋꯥꯏꯐꯥꯏ ꯄꯨꯁꯜꯂꯦꯕ ꯑꯗꯣ ꯑꯗꯨꯗꯨꯒꯤ ꯋꯥꯏꯐꯥꯏ ꯈꯤꯜꯂꯤꯗꯣ ꯑꯩꯒꯤ ꯂꯥꯏꯔꯤꯛ ꯄꯥꯕꯝꯒꯤ ꯇꯦꯕꯜꯗ ꯑꯣꯏꯕ
ꯐꯠꯇꯦ ꯀꯅꯥꯅ ꯇꯧꯔꯒ ꯀꯃꯥꯏꯅ ꯄꯨꯁꯤꯟꯜꯂꯤꯅꯣ
ꯎꯝ ꯑꯃ ꯍꯟꯗꯛꯀꯤ ꯅꯦꯠ ꯊꯤꯡꯕ ꯇꯥꯏꯃꯤꯡꯗꯣ
ꯑꯣ
ꯑꯗꯨꯒꯤꯗꯨꯗ ꯑꯩꯒꯤ ꯊꯕꯛꯇꯣ
ꯑꯣ
ꯑꯗꯨꯗꯨꯒꯤ ꯌꯥꯗꯕꯒꯤ ꯄꯨꯁꯤꯟꯕꯅꯦꯕ ꯑꯗꯩꯗꯤ ꯃꯃꯥꯡꯗꯁꯨ ꯌꯥꯝꯅ ꯅꯨꯡꯉꯥꯏꯈꯤꯗꯕꯗꯣ ꯅ ꯊꯤꯡꯉꯦ ꯀꯥꯏꯅ ꯑꯗꯨꯝ ꯃꯤꯒꯤꯗꯒ ꯆꯠꯂꯒ ꯁꯝꯒꯦ ꯍꯥꯏꯔꯨꯕꯁꯨ ꯇꯥꯜꯂꯤꯗꯅ ꯑꯗꯨꯒꯤ ꯑꯩꯈꯣꯏ ꯕꯥꯅ ꯄꯨꯁꯜꯂꯁꯦꯅ ꯍꯟꯗꯛ ꯄꯨꯁꯜ ꯂꯩꯔꯝꯃꯦ ꯑꯩꯁꯨ ꯈꯪꯗꯦ ꯑꯩꯅ ꯀꯩꯅꯣꯗ ꯆꯠꯂꯤꯉꯥꯏꯗ ꯍꯩꯔꯣꯛꯇ ꯆꯠꯂꯤꯉꯥꯏꯗꯅꯦꯕ
ꯑꯗꯣ
ꯑꯗꯣ ꯃꯤꯗꯣ ꯀꯅꯥꯅ ꯇꯧꯔꯤꯅꯣꯕ ꯑꯩꯈꯣꯏꯁꯨ ꯇꯧꯒꯦ ꯇꯧꯕꯅꯦꯕ
ꯃꯤꯗꯣ ꯃꯣꯏ ꯃꯍꯥꯗꯦꯂꯣꯛꯀꯤ ꯃꯤ ꯑꯃ ꯂꯩ ꯍꯥꯏꯌꯦꯕꯀꯣ
ꯑꯥ
ꯑꯗꯨ ꯑꯗꯨꯗ ꯍꯥꯏꯅꯔꯒ ꯇꯧꯕ ꯃꯥꯜꯂꯦ
ꯎꯝ
ꯍꯥꯏꯗꯤ ꯃꯣꯏ ꯑꯗꯨꯃꯥꯏꯅ ꯋꯥꯏꯐꯥꯏꯒꯤ ꯁꯥꯔꯚꯤꯁ ꯆꯠꯄ ꯍꯥꯏꯗꯤ ꯃꯣꯏ ꯋꯥꯏꯐꯥꯏ ꯀꯩꯀꯥ ꯁꯝꯕ ꯑꯗꯩꯗꯤ ꯀꯩ ꯀꯩ ꯅꯦꯠꯀꯤ ꯆꯠꯄꯗꯣ ꯑꯗꯨꯗꯨꯒꯤ ꯃꯤ ꯑꯣꯏꯕꯖꯥꯠꯅꯤ ꯃꯣꯏꯗꯣ
ꯑꯣ
ꯑꯗꯨꯗ ꯍꯥꯏꯅꯔꯒ ꯁꯝꯃꯦ
ꯑ ꯑꯗꯣ ꯑꯩꯈꯣꯏꯒꯤꯗꯤ ꯑꯩꯈꯣꯏꯁꯨ ꯄꯨꯁꯟꯕꯤꯒꯦ ꯍꯥꯏꯕꯅꯦꯕ ꯑꯃꯅ ꯇꯤꯚꯤꯗꯒ ꯑꯗꯨꯝ ꯊꯥꯔꯁꯨ ꯌꯥꯕꯗꯣ
ꯑꯣ ꯖꯤꯑꯣꯒꯤꯗꯣ
ꯑ ꯑꯗꯨꯗꯣ ꯄꯨꯁꯟꯕꯤꯒꯦ ꯍꯥꯏꯕꯅꯦꯕ ꯑꯗꯣ ꯑꯩꯈꯣꯏ ꯇꯈꯦꯜꯗꯗꯤ ꯃꯔꯤ ꯌꯧꯗꯦ ꯍꯥꯏꯌꯦꯕ
ꯑꯗꯨ ꯌꯥꯔꯣꯏꯌꯦ ꯑꯗꯨ ꯑꯗꯨꯅꯦ ꯑꯩꯈꯣꯏ ꯇꯣꯇꯣꯅꯁꯨ ꯄꯤꯔꯛꯀꯦ ꯍꯥꯏꯕꯅꯦꯕ ꯑꯗꯨꯗꯣ
ꯑꯗꯣ ꯑꯩꯈꯣꯏ ꯈꯔ ꯃꯥꯟꯅꯔꯒ ꯇꯧꯔꯗꯤ ꯐꯗꯝꯕꯅꯦꯕ ꯑꯗꯣ
ꯑꯩꯈꯣꯏ ꯈꯔ ꯃꯥꯟꯅꯔ ꯇꯧꯕ ꯍꯥꯏꯁꯦ ꯍꯧꯖꯤꯛꯇꯤ ꯏꯌꯥꯔꯇꯦꯜꯒꯤꯗꯃꯛꯇ ꯈꯤꯜꯂꯦꯕꯀꯣ
ꯎꯝ
ꯑꯗꯨ ꯈꯤꯟꯕꯅꯤꯅ ꯍꯧꯖꯤꯛꯀꯤ ꯖꯤꯑꯣ ꯐꯥꯏꯕꯔꯗꯨ ꯀꯩꯁꯨ ꯊꯣꯏꯗꯣꯛꯇꯦ ꯍꯥꯏꯕ ꯃꯣꯏꯗ
ꯍꯥꯏꯗꯤ ꯍꯧꯖꯤꯛꯀꯤ ꯏꯌꯥꯔꯇꯦꯜꯒꯤꯗꯣ ꯑꯍꯥꯟꯕ ꯑꯩꯈꯣꯏꯅ ꯂꯧꯁꯤꯟꯕ ꯀꯥꯟꯗꯅꯦ
ꯎꯝ
ꯊꯥ ꯑꯅꯤ ꯃꯈꯥꯏꯒꯤ ꯔꯤꯆꯥꯔꯖꯇꯣ ꯃꯣꯏꯅ ꯐ꯭ꯔꯤꯗ ꯍꯥꯞꯄꯤꯔꯛꯑꯦꯕ
ꯑꯥ
ꯑꯗꯨꯗꯨꯒꯤ ꯔꯤꯆꯥꯔꯖꯇꯣ ꯐ꯭ꯔꯤꯗ ꯍꯥꯞꯄꯛꯄꯅꯤꯅ
ꯍꯥꯞꯇꯣꯏ ꯍꯥꯞꯄꯔ ꯀꯩꯅꯣꯝ ꯇꯧꯕꯅꯦ
ꯍꯣꯏ ꯍꯧꯖꯤꯛꯀꯤꯗꯨꯁꯨ ꯍꯥꯞꯇꯤ ꯍꯥꯞꯄꯅꯦ ꯖꯤꯑꯣꯒꯤꯗꯣ ꯑꯩꯈꯣꯏ ꯇꯣꯟ ꯍꯣꯏꯒꯤꯗꯣ ꯄꯨꯁꯜꯂꯦꯕ ꯃꯣꯏꯁꯨ ꯊꯥꯗ ꯆꯧꯉꯥ ꯍꯥꯏꯕ꯭ꯔꯥ ꯀꯩꯅꯣꯝꯃ ꯊꯤꯕꯅꯦ
ꯍꯣꯏ
ꯑꯗꯨ ꯊꯤꯔꯒ ꯑꯗꯨꯝ ꯇꯤꯚꯤꯗ ꯀꯅꯦꯛ ꯇꯧꯁꯜꯂꯦꯗꯅ ꯑꯗꯨꯒ ꯀꯩ ꯍꯥꯏꯅꯤ ꯑꯩꯈꯣꯏꯒꯤ ꯌꯨꯇꯨꯨꯞꯇ ꯌꯦꯡꯕꯗꯣ ꯑꯗꯨꯒ ꯆꯞ ꯃꯥꯟꯅꯅ ꯌꯦꯡꯉꯦ ꯍꯥꯏꯕ ꯃꯣꯏꯗꯤ
ꯅꯪꯒ ꯏꯇꯩꯃ ꯔꯕꯤꯅꯥꯒꯁꯦ ꯑꯝꯇꯗꯤ ꯂꯥꯛꯑꯣ ꯍꯥꯏꯕꯅꯤ ꯃꯣꯏꯗ
ꯑꯩ ꯆꯠꯅꯤꯡꯉꯦ ꯑꯩ ꯆꯠꯁꯦ ꯅꯣꯡꯃ ꯁꯤꯗꯒꯤ ꯍꯥꯏꯅꯔꯒ ꯑꯩꯈꯣꯏ ꯆꯦ ꯏꯕꯥꯅꯤ ꯎ ꯒꯥꯔꯤꯗꯣ ꯂꯥꯏꯟꯗ ꯂꯥꯛꯑꯁꯨ ꯂꯥꯛꯀꯦꯕ ꯂꯝꯂꯣꯡꯕꯣꯛ ꯑꯣꯏꯔꯁꯨꯀꯣ ꯑꯗꯨꯒ ꯆꯥꯔꯒ ꯑꯃꯨꯛ ꯍꯟꯅꯈꯤꯕ ꯌꯥꯏꯗꯅ
ꯌꯥꯏꯌꯦ
ꯑꯗꯨꯃꯥꯏꯅ ꯇꯧꯔꯁꯨ ꯌꯥꯏ ꯑꯩꯁꯨ ꯆꯠꯅꯤꯡꯉꯦ ꯃꯌꯨꯝ ꯁꯪꯒꯥꯒꯤꯕ ꯑꯗꯒꯤ ꯑꯝꯇ ꯆꯠꯇ꯭ꯔꯤ ꯍꯥꯏꯕ ꯑꯩꯁꯨ
ꯎꯝ ꯕꯤꯛꯇꯛ ꯇꯧꯔꯒ ꯌꯨꯝꯗꯣ ꯑꯗꯨꯝ ꯀꯩ ꯍꯥꯏꯅꯤ ꯏꯪ ꯏꯪ ꯂꯥꯎꯕꯅꯦꯕ ꯃꯈꯥꯗ ꯁꯇꯔꯣꯏꯈꯤꯕꯒꯤꯀꯣ
ꯍꯣꯏ
ꯑꯗꯣ ꯖꯤꯡꯒꯔꯅꯕꯨꯗꯤ ꯈꯥꯏ ꯍꯥꯏ ꯇꯥꯔꯒꯁꯨ ꯀꯥ ꯍꯦꯟꯅ ꯁꯥꯕꯗꯣ ꯑꯣꯏꯗꯦꯕ ꯃꯣꯏꯗꯤ
ꯑꯣ ꯐꯔꯦ ꯑꯗꯨꯗꯤ
ꯑꯩꯈꯣꯏꯗꯤ ꯁꯤ ꯍꯧꯖꯤꯛ ꯌꯨꯝ ꯆꯥꯎꯋꯦ ꯍꯥꯏꯕꯩ ꯋꯥꯅꯤ ꯑꯩꯈꯣꯏꯗꯤ ꯁꯤ ꯌꯥꯝ ꯁꯥꯏꯌꯦꯕ
ꯍꯣꯏ
ꯏꯪꯕꯕꯨ ꯑꯩꯒꯤ ꯐꯃꯨꯡꯁꯤꯗ ꯈꯛꯇꯅꯦꯕ ꯏꯪꯉꯤꯁꯦ ꯍꯥꯏꯗꯤ ꯁꯤꯁꯨ ꯃꯣꯝꯄꯥꯛꯇꯣ ꯑꯩꯅ ꯊꯑꯣꯏꯀꯤ ꯑꯏꯪꯕ ꯊꯥꯍꯜꯂꯦꯕ
ꯑꯣ
ꯑꯁ ꯑꯩꯅ ꯇꯨꯝꯕ ꯌꯥꯗꯕꯁ
ꯍꯧꯖꯤꯛꯁꯤꯦ ꯇꯧꯋꯦ ꯑꯩꯁꯨ ꯈꯕꯨꯡ ꯑꯣꯟꯅ ꯊꯣꯛꯄꯗꯒꯤ
ꯇꯨꯝꯕ ꯈꯔ ꯌꯥꯔꯦ ꯍꯧꯖꯤꯛꯇꯤ ꯍꯥꯏꯗꯤ ꯍꯥꯟꯅꯗꯤ ꯀꯩ
ꯃꯃꯥꯡꯒꯤ ꯃꯃ ꯄꯣꯠ ꯆꯩꯩ ꯃꯌꯥꯝ ꯊꯝꯐꯝꯗꯣ
ꯎꯝ
ꯑꯗꯨ ꯄꯣꯠ ꯆꯩ ꯆꯩ ꯊꯝꯃꯦꯕ
ꯊꯝꯃꯤ ꯍꯧꯖꯤꯛ ꯃꯣꯏ ꯇꯤꯜꯍꯥꯎ ꯇꯧꯏ
ꯑ ꯑꯗꯨꯗ ꯏꯁꯇꯔ ꯇꯧꯁꯜꯍꯜꯂꯒ ꯅꯪꯁꯨ ꯑꯦ ꯅꯨꯡꯉꯥꯏ ꯂꯩ ꯌꯥꯏꯔ
ꯌꯥꯏꯑꯦ ꯑꯗꯨꯗꯣ ꯑꯩ ꯈꯜꯂꯤꯅꯦ ꯈꯜꯂꯤꯅꯦꯗꯤ ꯑꯩꯒꯤ ꯑꯣꯐꯤꯁꯇꯣ ꯍꯥꯏꯗꯤ ꯑꯩꯒꯤ ꯑꯣꯐꯤꯁ ꯑꯣꯏꯅ ꯇꯣꯉꯥꯟꯅ ꯇꯧꯋꯦꯕꯀꯣ ꯑꯩꯁꯨ
ꯍꯣꯏ
ꯑꯗꯨꯗꯨꯒꯤ ꯑꯁꯤꯗ ꯁꯦꯝꯗꯣꯛꯀꯦ ꯇꯧꯕꯅꯦ ꯑꯗꯣ ꯃꯣꯏꯒꯤ ꯇꯤꯟ ꯍꯥꯎꯁ ꯇꯧꯕꯒꯤ ꯂꯣꯏ ꯊꯝꯖꯤꯜꯂꯦꯕ
ꯍꯣꯏ
ꯑꯗꯨꯗꯨꯒꯤ ꯂꯣꯏ ꯂꯩꯕꯅꯦ ꯍꯥꯏꯗꯤ ꯅꯣꯏꯅꯁꯨ ꯎꯔꯝꯒꯅꯤ ꯑꯩꯈꯣꯏꯒꯤ ꯂꯨꯍꯣꯡꯕꯗ ꯀꯩꯅꯥꯅ ꯕꯥꯔꯗꯦ ꯀꯛ ꯀꯦ ꯀꯛꯄꯒꯤ ꯐꯝꯅꯕ ꯀꯩꯅꯣꯗꯣ ꯃꯣꯏꯒꯤ ꯀꯩ ꯍꯥꯏꯗꯣꯏꯅꯣ ꯑꯩ
ꯑꯩꯈꯣꯏ ꯁꯣꯐꯥꯗꯣ
ꯍꯣꯏ ꯁꯣꯄꯥ ꯈꯔ ꯐꯖꯕꯗꯣ
ꯍꯣꯏ
ꯑꯗꯨꯗꯣ ꯂꯩꯕꯅꯦꯕ ꯑꯗꯩꯗꯤ ꯑꯩꯈꯣꯏ ꯒꯦꯁ ꯂꯥꯛꯄꯗ ꯊꯥꯅꯕ ꯇꯦꯕꯜ ꯀꯩꯀꯥ ꯍ
ꯍꯣꯏ
ꯑꯗꯨꯁꯨ ꯊꯝꯕꯅꯦ ꯌꯥꯝ ꯌꯥꯝꯕꯅꯦ ꯑꯗꯩꯗꯤ ꯀꯥꯔꯄꯦꯠ ꯀꯔꯅꯥꯠ ꯑꯗꯨꯒ ꯐꯤꯖꯪ ꯀꯩ ꯀꯥ ꯑꯗꯨꯝ ꯂꯣꯏꯅ ꯁꯨꯔꯦ ꯂꯨꯍꯣꯡꯕꯒꯤ
ꯈꯤꯇꯪ ꯐꯖꯕꯣ
ꯐꯖꯩ ꯃꯣꯏꯒꯤ ꯍꯧꯖꯤꯛꯀꯥꯟꯒꯤ ꯆꯠꯅꯕꯤ ꯑꯃ ꯑꯩꯈꯣꯏꯒꯤ
ꯀꯅꯥꯗ ꯀꯅꯥꯅ ꯇꯧꯔꯒ ꯃꯣꯏꯒꯤ ꯒ꯭ꯔꯨꯞ ꯃꯌꯥꯝ ꯊꯝꯕꯤꯔꯣ ꯅꯠꯇ꯭ꯔꯒ ꯀꯅꯥꯅ ꯀꯃꯥꯏ ꯇꯧ
ꯃꯣꯏꯒꯤ ꯃꯣꯏꯒꯤ ꯀꯥꯅꯤ ꯃꯣꯏ ꯇꯧꯔꯒꯅꯦ
ꯑꯥ
ꯃꯣꯏꯗ ꯍꯥꯟꯅ ꯑꯣꯏꯔꯝꯕꯗꯣ
ꯐꯩꯌꯦ ꯑꯗꯨꯗꯣ ꯑꯩꯈꯣꯏꯒꯤ ꯑꯃꯛ ꯂꯥꯛꯑꯁꯨ ꯇꯧꯅꯕ ꯑꯗꯨꯗꯣ ꯑꯗꯨꯃꯥꯏꯅ
ꯌꯥꯏꯌꯦꯦ ꯁꯤꯗ ꯂꯣꯏꯅ ꯂꯩꯔꯦ ꯅꯣꯏꯒꯤ ꯑ ꯀꯩꯅꯥꯒꯤ ꯒꯥꯔꯤꯗ ꯊꯦꯠꯅꯕ ꯂꯩ ꯀꯩꯀꯥ ꯑꯗꯩꯗꯤ ꯐꯤꯒ ꯂꯩꯗꯅ ꯗꯦꯀꯣꯔꯦꯠ ꯇꯧꯕꯒꯤꯗꯣ ꯑꯗꯨꯒꯤꯗꯨꯒꯤ ꯂꯣꯏ ꯌꯥꯎꯕꯅꯦ ꯂꯣꯏ ꯂꯩꯕꯅꯦ ꯖꯝꯕꯨ ꯑꯅꯤ ꯑꯍꯨꯝ ꯂꯩꯕꯅꯦ ꯂꯩꯒꯤꯗꯪꯒ
ꯑꯗꯨꯒ ꯃꯣꯏꯒꯤ ꯑꯩꯈꯣꯏꯒꯤ ꯀꯩ ꯍꯥꯏꯅꯤ ꯂꯨꯍꯣꯡꯕꯒꯤ ꯗꯦꯀꯣꯔꯦꯁꯟ ꯄꯤꯔꯛꯄꯒꯤ ꯃꯅꯨꯡ ꯗ ꯐꯤꯅ ꯃꯆꯨ ꯃꯆꯨꯒ ꯌꯥꯟꯗꯕꯤꯗꯣ
ꯈꯪꯕ꯭ꯔꯥ
ꯈꯪꯉꯦ
ꯑꯗꯨꯗꯨꯅꯦꯕ ꯃꯣꯏꯒꯤꯗꯤ ꯂꯩꯔꯤꯁꯦ
ꯅꯤꯡꯊꯧꯔꯦꯜꯒꯤ ꯑꯗꯨꯒꯨꯝꯕ ꯅꯠꯇꯦꯕ
ꯅꯠꯇꯦ ꯂꯣꯏ ꯁꯨꯏꯌꯦ ꯃꯣꯏꯒꯤ ꯁꯤꯗ
ꯐꯔꯦ ꯐꯔꯦ
ꯂꯝ ꯑꯔꯥꯞ ꯑꯔꯥꯞꯄꯒ ꯌꯥꯝ ꯋꯥꯏꯅꯕꯅꯦ ꯃꯣꯏꯗꯤ ꯃꯃꯥꯡꯗ ꯁꯥꯕꯨꯡꯈꯣꯛꯂꯣꯝꯗꯁꯨ ꯇꯧꯔꯨꯕ ꯃꯥꯜꯂꯦ
ꯍꯥꯥ
ꯁꯥꯃꯨꯈꯣꯛ ꯂꯣꯝꯗꯒꯁꯨ ꯑꯗꯨꯝ ꯇꯧꯕ ꯃꯥꯜꯂꯦꯕ ꯑꯗꯨꯝ ꯃꯣꯏꯒꯤ ꯗꯥꯕ ꯆꯥꯃꯩꯗꯣ
ꯍꯣꯏ
ꯃꯣꯏꯅ ꯇꯧꯔꯒ ꯈꯟꯕꯅꯦ ꯃꯣꯏꯗꯤ ꯍꯩꯗꯅ ꯈꯟꯕꯗꯣ ꯐꯤꯖꯪꯗꯣ ꯆꯠꯄꯅꯤꯅ ꯑꯗꯨꯗꯨꯒꯤ
ꯍꯣꯏ ꯀꯌꯥ ꯂꯧ ꯀꯌꯥ ꯂꯧꯖꯥꯠꯅꯣ ꯑꯗꯨꯃꯥꯏꯅ ꯈꯟꯕꯁ ꯌꯥꯝꯗ꯭ꯔꯕꯗ ꯂꯨꯄꯥ ꯂꯤꯁꯤꯡ ꯇꯥꯉꯥ ꯀꯨꯟ ꯃꯉꯥ ꯑꯏꯗꯤ ꯄꯤꯛꯑ ꯑꯗꯨꯃꯥꯏ ꯍꯣꯝꯅ ꯃꯥ
ꯎꯝ ꯑꯗꯨꯃꯥꯏꯅ ꯂꯩꯌꯦ ꯃꯣꯏꯒꯤ ꯔꯦꯠꯇꯣ ꯌꯥꯝ ꯋꯥꯡꯕꯗꯤ ꯑꯣꯏꯗꯕꯅꯦ
ꯍꯣꯏ ꯇꯔꯥꯃꯉꯥꯁꯤꯗ ꯀꯩꯁꯨ ꯐꯖꯕꯗꯤ ꯑꯣꯏꯔꯔꯣꯏꯕꯀꯣ ꯑꯗꯨ ꯐꯖꯕꯗ ꯑꯃꯨꯛ ꯈꯔ ꯑ ꯇꯥꯕ ꯂꯩꯗꯅ ꯑꯗꯨꯅ ꯂꯨꯄꯥ ꯂꯤꯁꯤꯡ ꯀꯨꯟ ꯃꯉꯥ ꯑꯗꯨꯃꯥꯏꯅ
ꯀꯨꯟꯊ꯭ꯔꯥꯒ ꯄꯥꯏꯔꯒꯗꯤ ꯑꯗꯨꯝ ꯐꯖꯔꯦꯗ ꯑꯩꯈꯣꯏꯒꯤ ꯍꯥꯏꯗꯤ ꯑꯩꯈꯣꯏꯅ ꯂꯩꯔꯤꯕ ꯁꯤꯆꯨꯋꯦꯁꯟꯁꯤꯒ ꯍꯥꯏꯔꯨꯔꯗꯤꯀꯣ ꯌꯥꯝꯅꯃꯛ ꯇꯥꯡꯗ꯭ꯔꯁꯨ
ꯍꯧꯖꯤꯛꯇꯤ ꯌꯥꯝ ꯀꯥ ꯍꯦꯟꯅ ꯀꯦꯔꯨꯕꯩ ꯃꯊꯧ ꯇꯥꯗꯦꯗ
ꯃꯣꯏ ꯑꯣꯏꯅꯕꯨꯗꯤ ꯈꯔ ꯑꯗꯨꯝ ꯄꯩꯁꯥꯗꯣ ꯑꯗꯨꯃꯥꯏꯅ ꯈꯪꯉꯗꯤ ꯑꯃꯨꯛ ꯑꯃꯨꯛ ꯑꯗꯨꯝ ꯍꯥꯞꯀꯠꯆꯔꯁꯨ ꯌꯥꯏꯗꯅ ꯐꯖꯅꯕ ꯑꯗꯨꯗ ꯍꯦꯟꯅ ꯐꯖꯅꯕ ꯁꯤꯜꯂꯁꯨ ꯌꯥꯏꯗꯅ
ꯑꯦꯏ ꯑꯗꯣ ꯃꯣꯏꯅ ꯂꯩꯗꯣ ꯋꯥꯏꯔꯨ ꯋꯥꯏꯔꯨꯔꯒ ꯂꯣꯏ ꯊꯥꯗꯠꯂꯒ ꯄꯤꯔꯛꯑꯦꯕ
ꯊꯥꯖꯠꯄ ꯍꯥꯏꯁꯦ ꯀꯩꯅꯣ ꯇꯧꯕ ꯅꯠꯇꯦ ꯃꯣꯏꯅ ꯂꯧꯊꯣꯛꯄꯗꯁꯨ ꯐꯖꯅ ꯂꯧꯊꯣꯛꯀꯗꯕꯅꯤ
ꯍꯣꯏ ꯂꯧꯊꯣꯛꯄꯗꯁꯨ ꯂꯧꯊꯣꯛꯄꯗ ꯁꯣꯏꯔꯦ
ꯂꯣꯏꯔꯒ ꯂꯣꯏꯔꯦꯅ ꯊꯨꯅ ꯇꯧꯗꯕꯤꯗꯅꯦ
ꯎꯝ
ꯇꯞꯅ ꯏꯪꯅ ꯇꯞꯅ ꯂꯧꯊꯣꯛꯄꯗꯣ ꯑꯗꯨꯃꯥꯏꯅꯁꯨ ꯇꯧꯒꯗꯝꯕꯅꯦꯕ
ꯍꯣꯏ ꯃꯁꯥ ꯈꯥꯏꯅ ꯂꯧꯊꯣꯛꯄꯤꯔꯛꯑꯗꯤ ꯇꯠꯂꯣꯏꯗꯧꯕ
ꯍ
ꯍꯥꯏꯗꯤ ꯂꯧꯕꯗꯨꯁꯨ ꯃꯔꯤ ꯃꯔꯥꯡ ꯌꯥꯎꯕ꯭ꯔ ꯐꯖꯕ ꯗꯦꯀꯣꯔꯦꯁꯟꯒꯤꯗꯣ ꯂꯧꯈ꯭ꯔꯦ
ꯎꯝ
ꯑꯗꯨꯒꯗꯤ ꯄꯤꯔꯛꯄꯗꯗꯤ ꯇꯠꯂ ꯇꯠꯂꯒ ꯄꯤꯔꯛꯑꯦ ꯑꯗꯨꯗꯤ ꯅꯨꯡꯉꯥꯏꯇꯦ ꯍꯥꯏꯕꯣ
ꯎꯝ
ꯑꯗꯨꯗꯨꯅ ꯈꯪꯗꯦ ꯃꯣꯏꯗꯣ ꯑꯗꯨꯃꯥꯏꯅ ꯇꯧꯔꯛꯑꯦ ꯍꯟꯗꯛꯀꯤꯖ ꯅꯥꯄꯦꯠꯇ ꯃꯣꯏ ꯗꯤꯌꯥꯥꯏ ꯂꯨꯍꯣꯡꯕꯗꯣ ꯑꯣ
ꯑ
ꯑꯗꯨꯒꯤꯁꯨ ꯎ ꯑꯩꯈꯣꯏ ꯁꯤꯗꯒꯤ ꯗꯦꯀꯣꯔꯦꯁꯟ ꯄꯤꯕꯅꯦꯕ
ꯀꯩꯅꯥꯒꯤ ꯒꯥꯔꯤꯗꯣ ꯃꯣꯏꯗꯤ ꯖꯤꯞꯁꯤꯗ ꯇꯣꯡꯅꯤꯡꯉꯦꯅ ꯎꯐꯨꯜ ꯃꯔꯛꯇꯨꯗ ꯑꯁ ꯑꯩꯅꯕꯨ ꯑꯣꯏꯅ ꯇꯟꯕꯨ ꯇꯟꯕꯤ ꯍꯥꯏꯗꯤ ꯎꯐꯨꯟꯅꯦꯕ ꯂꯥꯛꯇꯣꯏꯗꯣ
ꯎꯝ
ꯑꯩꯈꯣꯏ ꯂꯝꯕꯤꯒ ꯁꯦꯝꯗ꯭ꯔꯤꯉꯩꯒꯤꯗꯣ
ꯍ
ꯎꯐꯨꯟ ꯌꯥꯝ ꯊꯣꯛꯄꯗꯣ ꯑꯗꯨꯒꯤꯗꯨꯗꯒ ꯑꯣꯏꯔꯦ ꯑꯁ ꯂꯩꯗꯤ ꯌꯥꯝ ꯆꯪꯉꯤꯍꯦ ꯀꯩꯅꯥꯒꯤꯗꯪꯗ
ꯊꯁꯨꯖꯤꯞꯁꯤꯒ ꯆ ꯎꯝ
ꯖꯤꯞꯁꯤꯗ ꯇꯧꯕꯒꯤ ꯃꯥꯒꯤ ꯅꯥ ꯅꯥꯀꯟ ꯅꯥꯀꯟ ꯅꯥꯀꯟꯒꯤꯀꯣ ꯊꯦꯠꯄꯗꯣ
ꯎꯝ
ꯑꯁ ꯑꯗꯨꯃꯥꯏꯅ ꯊꯦꯜꯂꯛꯄꯗ ꯂꯩ ꯈꯨꯠꯁꯪ ꯑꯃꯅꯤ ꯏꯁꯝ ꯁꯝꯅ ꯑꯩꯈꯣꯏꯒꯤ ꯏꯁꯀꯣꯔꯄꯤꯌꯣꯒꯨꯝꯕ ꯑꯗꯩꯗꯤ ꯕꯣꯂꯦꯔꯣꯒꯨꯝꯕꯗ ꯇꯧꯒꯤꯈꯤꯕꯁꯦ
ꯁꯤꯗꯤ ꯃꯣꯏꯒꯤ ꯊꯣꯡ ꯍꯪꯐꯝꯗꯨꯗ ꯈꯛ ꯗꯦꯀꯣꯔꯦꯁꯟ ꯄꯤꯈ꯭ꯔ ꯂꯣꯏꯔꯦꯕ ꯃꯃꯥꯡꯒ ꯃꯅꯤꯡꯒꯗ
ꯎꯝ
ꯑꯗꯨꯅ ꯂꯣꯏꯌꯦꯕ ꯑꯗꯨ ꯖꯤꯞꯁꯤꯒꯤꯗꯤ ꯃꯃꯥꯡꯁꯨ ꯄꯤꯗꯕ ꯌꯥꯗꯦ ꯑꯗꯩꯗꯤ
ꯃꯅꯤꯡꯒꯤꯗꯨꯗꯁꯨ ꯂꯣꯏ ꯊꯦꯠꯇꯕ ꯌꯥꯗꯦꯕ ꯃꯣꯏꯗꯤ
ꯑꯗꯨꯗꯨꯅ ꯈꯪꯗꯤ ꯌꯥꯝꯅ ꯆꯪꯉꯦ ꯑꯗꯨꯒꯤ ꯈꯪꯗꯦ ꯃꯣꯏꯗꯤ ꯌꯥꯝ ꯌꯥꯝ ꯆꯪꯉꯦ ꯑꯗꯨꯒ ꯊꯤꯜꯂꯛꯄꯗꯗꯤ ꯀꯃꯥꯏꯅ ꯇꯧꯔꯛꯄꯅꯣ ꯈꯪꯗ꯭ꯔꯦ ꯑꯗꯨꯗꯤ
ꯑ ꯈꯪꯗ꯭ꯔꯦꯗ ꯍꯟꯗꯛ
ꯈꯪꯗꯦꯗ ꯑꯩ ꯒ꯭ꯌꯥꯟ ꯇꯥꯗꯦ
ꯅꯨꯡꯉꯥꯏꯕ ꯉꯝꯇ ꯈꯪꯗꯦ
ꯑ ꯍꯣꯏ ꯐꯔꯦ ꯐꯔꯦꯗꯤ ꯍꯧꯖꯤꯛ ꯐꯣꯟ ꯈꯗꯣ ꯆꯥꯔꯖ ꯇꯧꯁꯜꯂꯛꯑꯣꯅꯦꯅ ꯑꯩꯈꯣꯏ ꯏꯆꯦꯗꯁꯨ ꯑꯩꯉꯣꯟꯗꯁꯨ ꯇꯧꯔ
ꯍꯣꯔꯦꯟ ꯍꯥꯏꯁꯦ ꯍꯧꯖꯤꯛ ꯍꯧꯖꯤꯛ ꯑꯃꯗꯣ ꯑꯗꯨꯝ ꯂꯣꯏꯊꯣꯛꯑꯁꯤ ꯀꯩꯅꯣ
ꯅꯠꯇꯦꯗ ꯅꯪ ꯀꯩꯅꯣ ꯇꯧ ꯇ꯭ꯔꯥꯕ ꯁꯪꯕꯗ꯭ꯔꯥ
ꯑꯩꯕꯨꯗꯤ ꯀꯩꯁꯨ ꯀꯥꯏꯗꯦꯗꯅ ꯑꯗꯨꯝ ꯌꯥꯅꯤ
ꯍꯣꯏ ꯐꯔꯦ ꯐꯔꯦ ꯍꯥꯏ ꯇꯠꯇ
ꯍꯣꯏ ꯑꯃꯨꯛ ꯇꯧꯔꯣꯑꯣ ꯑꯗꯨꯗꯤꯀꯣ
ꯊꯃꯥꯏꯅꯤꯀꯣ
ꯍꯣꯏ ꯍꯣꯏ